ꯅꯨꯡꯉꯥꯏꯕꯅ ꯅꯨꯡꯉꯥꯏꯕꯅ
ꯅꯨꯡꯉꯥꯏꯔꯤ
ꯀꯠꯂ ꯀꯣꯠ ꯆꯠꯂꯦ ꯍꯥꯏꯕ꯭ꯔꯣ
ꯑꯥ
ꯑꯣ ꯅꯨꯡꯉꯥꯏꯔꯤꯕꯔꯤꯕ꯭ꯔꯣ ꯇꯥꯕ꯭ꯔꯣ ꯍꯧꯖꯤꯁꯨ
ꯇꯥꯏ
ꯎꯝ ꯏꯗꯧꯔꯤꯅꯣ ꯅꯪꯗꯤ
ꯀꯝ ꯇꯎꯗꯦ
ꯑꯩꯅ ꯈꯪꯕꯗꯤꯅꯤꯅ ꯑꯗꯨ ꯑꯩ ꯍꯥꯞꯇꯦ
ꯀꯩꯒꯤꯅꯣ ꯏꯒꯣ ꯆꯠꯂꯤꯗꯣ
ꯈꯪꯗꯦ ꯑꯗꯨꯗꯤ ꯍꯥꯞꯄꯤ ꯍꯥꯞꯄꯤ ꯅꯪꯒꯤ ꯅꯪꯉꯣꯟꯗ ꯂꯩꯕ ꯕꯣꯂꯨꯝꯗꯣ ꯈꯔꯥ ꯂꯩꯈꯜꯂꯣ ꯑꯦ ꯅꯪꯉꯣꯟꯗ ꯂꯩꯕ ꯕꯣꯂꯨꯝꯗꯣ ꯂꯣ ꯇꯧꯍꯜꯂꯣ ꯑꯗꯨꯗꯤ
ꯑꯣꯀꯦ ꯋꯦꯇ
ꯍ ꯍꯣ ꯍꯣꯏ
ꯄꯨ ꯂꯣꯗꯅꯤ ꯑꯦ ꯀꯁꯦ
ꯑꯩꯒꯤ ꯁ ꯅꯣꯗꯤ ꯇꯥꯔꯤꯕ꯭ꯔꯣ
ꯇꯥꯏꯌꯦ
ꯇꯥꯕ꯭ꯔꯣ
ꯇꯥꯏꯍ
ꯑꯩꯉꯣꯟꯗꯁꯨ ꯂꯣꯟꯅꯤꯅꯦ ꯅꯪꯉꯣꯟ ꯑꯩꯅ ꯇꯧꯔꯤꯁꯦ
ꯀꯩꯅꯣꯅꯦ ꯨꯠ ꯆꯜ ꯆꯠꯂꯣ
ꯆꯪꯖꯂ ꯀꯔꯤ ꯆꯪ
ꯌꯥꯗ꯭ꯔꯦꯕ
ꯌꯥꯝ ꯇꯥꯕ꯭ꯔꯣꯅꯦ ꯇꯥ ꯌꯥꯝ ꯇꯥꯗꯗꯤ ꯀꯩꯁꯨ ꯀꯥꯏꯗꯦꯗ ꯌꯥꯝ
ꯅꯪꯅ ꯈꯪꯕ ꯃꯤꯗꯨꯅꯦ ꯍꯣꯏ ꯆꯨꯝꯃꯦ
ꯑꯣ ꯑꯗꯨꯒꯤ ꯑꯩꯅ ꯈꯪꯕ ꯃꯤꯗꯤꯔꯣꯏꯕꯅꯦ
ꯑꯦꯗꯧꯔꯤꯅꯣ
ꯍꯤꯞꯂꯝꯕꯅꯦꯗ ꯅꯪꯒꯤ
ꯑꯩꯅ ꯈꯪꯕ ꯃꯤꯗꯨꯅꯦ ꯍꯥꯏꯕ ꯅꯪꯁꯦ ꯑꯗꯨꯅꯤꯗ ꯅꯪ ꯈꯨꯟꯖꯦꯜꯗ ꯌꯥꯝꯄ ꯉꯥꯜꯂꯤꯦ ꯀꯃꯥꯏꯅ ꯇꯧꯖꯥꯠꯅꯣ
ꯀꯦꯕ
ꯅꯪꯅ ꯂꯣꯟꯕ ꯀꯥꯟꯗꯀꯣ ꯌꯥꯝ ꯇꯣꯉꯥꯟꯅ ꯂꯣꯜꯂꯦ
ꯀꯩꯅꯣ ꯍꯥꯏꯁꯦ ꯌꯥꯝ ꯇꯣꯡꯉꯥꯜꯂꯦ ꯍꯥꯏꯗꯤ ꯀꯩꯅꯣ
ꯣ ꯌꯥꯝ ꯍꯩꯅ ꯂꯣꯜꯂꯦ ꯍꯥꯏꯕ ꯁꯤꯒꯤ ꯂꯣꯟꯁꯦ ꯍꯧꯖꯤꯛꯅ ꯂꯣꯜꯂꯤꯕ ꯂꯣꯟꯁꯦ ꯅꯪ ꯌꯥꯝ ꯍ ꯂꯣꯜꯂꯦ ꯍꯥꯏꯕ
ꯍ ꯍ
ꯑ ꯃꯣꯏꯒꯤ ꯃꯣꯏꯒꯤ ꯃꯤ ꯃꯥꯟꯕꯗꯣ ꯈꯪꯕ꯭ꯔꯥ ꯑꯗꯨꯃꯥꯏꯅ ꯇꯧꯋꯤ ꯍꯥꯏꯕꯅꯤꯗ
ꯑꯣ
ꯁꯋꯥꯏꯗꯤ ꯂꯩꯕ꯭ꯔꯣ ꯀꯩꯅꯣꯒꯤ ꯃꯈꯣꯜ ꯌꯥꯝ ꯇꯥꯏꯅ
ꯌꯨꯝꯗ ꯂꯩꯌꯦ ꯈꯨꯟꯗ
ꯑꯗꯨꯒꯤꯅꯦ ꯅꯣꯏ ꯀꯩꯅꯣ ꯎꯃꯪꯒꯤ ꯀꯩꯅꯣ ꯃꯈꯥ ꯃꯈꯣꯟꯜ ꯊꯣꯛꯄꯒꯤꯗꯣ ꯍꯣꯔꯒ ꯂꯩꯔꯦ ꯇꯥꯏꯌꯦ ꯑꯗꯣ
ꯑꯩꯈꯣꯏꯗꯤ ꯆꯥꯛ ꯆꯥꯛꯀ ꯆꯥꯗꯣꯏꯔꯦ ꯆꯥꯛ ꯊꯣꯡꯕ ꯂꯣꯏꯔꯕꯅꯦ
ꯗꯤ ꯊꯣꯡꯥꯎ ꯊꯣꯡꯗ꯭ꯔꯔꯤ
ꯁꯤꯗꯗꯤ ꯉꯟꯅ ꯆꯥꯕ ꯉꯟꯅ ꯇꯨꯝꯕ
ꯑꯗꯨ ꯅꯪ ꯀꯔꯤ ꯃꯇꯝꯗꯒꯤ ꯆꯄꯅꯣ
ꯗꯦꯠ ꯇ꯭ꯋꯦꯟꯇꯤ ꯐꯥꯏꯚꯇ
ꯀꯃ ꯇꯗꯃꯣ ꯑꯄꯗꯕꯅꯉ
ꯑ ꯈꯪꯗ꯭ꯔꯦ ꯍꯥꯏꯗꯣꯛꯄ ꯌꯥꯗꯦ
ꯂꯥꯛꯀꯅꯨ ꯂꯥꯛꯅ ꯑꯗꯨꯗ ꯑꯗꯨꯝ ꯂꯩꯔꯣꯐꯖꯅ
ꯍꯥꯏꯗꯧꯕ ꯌꯥꯗꯦ
ꯀꯨꯝꯍꯩ ꯃꯇꯝꯁꯨ ꯌꯧꯔꯕꯅꯤꯅ ꯂꯩꯔꯣ
ꯏꯁ ꯋꯥꯠꯂ ꯑꯗꯨꯗꯤ
ꯀꯩꯅꯣ ꯇꯧꯒꯗꯕꯅꯤꯅꯦ ꯉꯥꯏꯔꯒ ꯂꯩꯒꯗꯕꯅꯤꯅꯦ
ꯉꯃꯔꯣꯏ ꯉꯃꯔꯣꯏ
ꯉꯥꯏꯌꯣ ꯀꯔꯤ ꯑꯗꯨꯝ ꯉꯥꯏꯌꯣ ꯀꯔꯤ ꯑꯩꯗꯤ ꯑꯗꯨꯝ ꯉꯥꯏꯔ ꯂꯩ ꯊꯥꯗ꯭ꯔꯣ ꯉꯁꯤ
ꯁꯥꯗꯦꯗ ꯅꯨꯡꯁꯥꯁꯨ ꯊꯣꯛꯂꯛꯇꯦ ꯅꯣꯡꯁꯨ ꯆꯨꯏ ꯉꯁꯥꯏ ꯅꯣꯡꯁꯦ ꯃꯪꯉ ꯂꯩꯔꯦ
ꯊꯦꯡꯕꯅꯦ ꯅꯪꯒꯤ ꯈꯣꯟꯖꯦꯜꯗꯣ ꯌꯥꯝꯅ ꯑꯩꯅ ꯈꯟꯕꯒ ꯅꯪꯅ ꯉꯥꯎ ꯌꯥꯝ ꯇꯣꯉꯥꯟꯕ ꯋꯥꯅꯤ ꯈꯪꯕ꯭ꯔꯥ ꯍꯥꯏꯗꯤ ꯑꯩ ꯅꯨꯡꯕꯨꯗꯤ ꯅꯨꯡꯉꯥꯏꯍꯥ ꯌꯥꯝꯅ ꯇꯣꯉꯥꯟꯈꯤꯕꯗꯣ ꯑꯣꯏꯌꯦꯕ ꯑꯗꯨ ꯑꯩꯅ ꯈꯟꯕꯒ ꯅꯪꯅ ꯉꯥꯡꯂꯛꯄꯒ ꯑꯩꯗꯤ ꯑꯩꯅ ꯈꯪꯕ ꯃꯤꯗꯣ ꯅꯠꯇꯕ꯭ꯔꯥ ꯀꯥꯏꯅ ꯈꯟꯕ ꯆꯥꯅꯦꯕ ꯑꯗꯨꯒ ꯃꯣꯏ ꯍꯧꯖꯤꯛ ꯑꯩꯈꯣꯏꯅ ꯂꯣꯜꯂꯤꯁꯦ ꯃꯣꯏꯒꯤ ꯃꯤꯅ ꯈꯣꯏꯗꯕꯒꯤꯅꯦ ꯑꯩꯅ ꯍꯥꯏꯔꯤ ꯁꯦ ꯍꯥꯏꯕꯗꯤ ꯑꯩꯈꯣꯏꯅ ꯉꯥꯡꯉꯗꯤ ꯑꯗꯨꯝ ꯈꯣꯏꯌꯦꯔ ꯅꯪꯅ ꯉꯥꯡꯕꯗꯣ ꯃꯣꯏꯒꯤ ꯖꯥꯠꯅ ꯉꯥꯡꯕ ꯃꯥꯟꯕ
ꯑ ꯑ ꯑꯥ ꯑꯥ ꯍꯥꯏꯅꯩꯌꯦ ꯅꯍꯥꯟ ꯍꯥꯏꯌꯦ ꯑꯩꯉꯣꯟꯗ
ꯑ
ꯌꯥꯝ ꯍꯔꯥꯎꯋꯦꯀꯣ
ꯍꯔꯥꯎꯑꯣ‌ ꯍꯔꯥꯎꯑꯣ
ꯍꯔꯥꯎꯅꯤꯡꯉꯥꯏ ꯂꯩꯔꯦꯀꯣ
ꯑꯗꯨꯅꯦ
ꯆꯥꯛ ꯌꯥꯝ ꯆꯥꯗꯧꯔꯦ ꯍꯔꯥꯎꯕꯒꯤ
ꯑꯁ ꯅꯪꯁꯨ ꯆꯥꯎ ꯍꯥꯏꯕ ꯈꯔ ꯈꯔꯗꯤ ꯍꯛꯆꯥꯡ ꯐꯅꯤꯡꯉꯥꯏ ꯁꯦꯝꯃꯣ ꯑꯩꯅ ꯅꯪ ꯎ ꯀꯪꯉꯦꯀꯣ
ꯆꯥꯛꯇꯤ ꯌꯥꯝ ꯆꯥꯏꯌꯦ ꯊꯤꯕꯣꯡꯗꯤ ꯌꯥꯝ ꯂꯥꯎꯋꯦ ꯅꯣꯏ ꯅꯣꯏ ꯅꯣꯏꯇꯥꯕꯗꯣ
ꯑꯗꯨꯕꯨꯗꯤ ꯑꯗꯨ ꯑꯗꯨꯒꯨꯝꯕꯅ ꯑꯃꯨꯕꯨꯗꯤ ꯑꯩꯗꯤ ꯌꯥꯝ ꯄꯥꯝꯕ ꯍꯥꯏꯕꯗꯤ ꯆꯥꯔꯒ ꯅꯣꯏꯗꯕꯗꯣ ꯑꯩꯗꯤ ꯌꯥꯝ ꯄꯥꯝꯃꯦꯕ
ꯑꯣ ꯑꯩꯅ ꯌꯥꯝ ꯆꯥꯕ ꯅꯣꯏꯗꯕ
ꯑꯗꯨꯅ ꯐꯠꯇ꯭ꯔꯣ ꯌꯥꯝ ꯆꯥꯔ ꯑꯩꯈꯣꯏꯗꯤ ꯑꯩꯗꯤ ꯑꯩ ꯅꯣꯏꯗ꯭ꯔꯥ
ꯌꯥꯝ ꯅꯣꯏꯌꯦ ꯍꯥꯏꯅꯤꯡꯉꯥꯏ ꯂꯩꯇꯦꯗꯥ ꯌꯦꯡꯕꯗ ꯆꯞ ꯆꯥꯔꯦ ꯀꯩꯅꯣ ꯐꯅꯦꯛꯀꯨꯝꯕ ꯁꯦꯠꯄꯗ ꯐꯖꯩꯌꯦ
ꯑꯩ ꯀꯪꯕ ꯃꯤꯗꯤ ꯅꯠꯇꯕꯅꯤꯀꯣ ꯑꯗꯨꯝ ꯃꯁꯥꯅ ꯅꯣꯏꯔꯛꯄ ꯈꯣꯏꯗ ꯃꯁꯥꯅ ꯅꯣꯏꯕꯗꯣ
ꯑꯥ ꯇꯨ ꯌꯦꯡꯉꯣ ꯑꯩꯈꯣꯏꯗꯤ ꯆꯥꯔꯁꯨ ꯅꯣꯏ ꯅꯣꯏꯗ꯭ꯔꯦ ꯐꯅꯦꯛ ꯀꯩꯀꯥ ꯁꯦꯠꯄꯗ ꯅꯨꯡꯉꯥꯏꯇꯦ
ꯑꯩꯈꯣꯏꯁꯨ ꯅꯣꯏꯅꯤꯡꯉ ꯅꯣꯏꯅꯤꯡꯉꯤꯅꯦ
ꯀꯔꯤ ꯅꯪ ꯅꯣꯏꯔꯒ ꯔꯤꯒ꯭ꯔꯦꯠ ꯆꯠꯅꯤꯡꯉꯥꯏꯅꯤ ꯑꯦ ꯁꯥꯕꯒ ꯌꯥꯝꯅ ꯀꯩꯅꯣ ꯇꯧꯕꯅꯤꯗ
ꯍꯥꯏꯗꯤ ꯌꯥꯝ ꯅꯠꯇꯕꯤꯗ ꯈꯔ ꯐꯅꯦꯛ ꯀꯩꯀꯥ ꯁꯦꯠꯄꯗ ꯈꯔ ꯅꯨꯡꯉꯥꯏꯅꯕ
ꯍꯣꯏꯗ ꯀꯪꯉꯁꯨ ꯐꯖꯩꯗ ꯅꯣꯏꯔꯁꯨ
ꯃꯤꯅ ꯃꯤꯅ ꯅꯠ ꯇꯦ ꯃꯤꯅ ꯎꯁꯤꯠꯇ꯭ꯔꯤꯅꯤ ꯎꯁꯤꯠꯇ꯭ꯔꯤꯅꯦ ꯅꯨꯡꯁꯤꯠ ꯈꯔ ꯀꯜꯂꯛꯑꯗꯤ ꯄꯥꯏꯔꯦꯅꯤ ꯀꯥꯏꯅ ꯍꯥꯏꯔꯤꯅꯦ ꯑꯩꯉꯣꯟꯗ
ꯏꯗꯣ ꯌꯥ ꯃꯥꯗ
ꯅꯨꯡꯁꯤꯠ ꯁꯤꯠꯂꯗꯤ ꯃꯄꯥꯟ ꯊꯣꯛꯀꯅꯨꯀꯣ ꯃꯅꯨꯡꯗꯅ ꯂꯩꯌꯨ
ꯁꯤꯇꯕꯨ ꯁꯥꯡꯖ
ꯀꯦꯕ
ꯃꯤꯅ ꯅꯪꯕꯗ ꯎꯠꯁꯤꯠꯇꯕꯖꯥ ꯑꯃꯗ ꯑꯥ ꯌꯧꯔꯦ ꯍꯥꯏꯕ
ꯑ ꯅꯪ ꯅꯦꯋꯥꯛꯁꯦ ꯌꯥꯝ ꯅꯅꯨꯡꯉꯥꯏꯗꯦꯗ
ꯑꯩꯅ ꯍꯥꯏꯕꯅꯤꯀꯣ
ꯑ‌ꯣ ꯑ‌ꯣ
ꯎꯁꯤꯠꯇꯕ ꯆꯥꯡꯗꯣ ꯌꯥꯝ ꯀꯩꯅꯣ ꯇꯧꯒ꯭ꯔꯦ ꯍꯥꯏꯕ
ꯑꯗꯨꯅꯦ ꯇꯧꯔꯤꯅꯦ ꯃꯣꯏ ꯌꯥꯝ ꯎꯁꯤꯠꯇꯕꯅꯦ
ꯀꯩꯅꯣ ꯇꯧꯅꯤꯡꯉꯒ ꯀꯪꯅꯤꯡꯉ ꯀꯪꯕ ꯌꯥꯗꯒ ꯂꯩꯔꯦ
ꯅꯣꯏꯅꯤꯡꯉꯒ ꯅꯣꯏꯕ ꯌꯥꯗꯦ ꯆꯥꯔꯁꯨ ꯅꯣꯏꯔꯛꯇꯕꯁꯤꯕꯨ ꯑꯩꯒꯤ ꯏꯔꯥꯜ ꯂꯣ ꯅꯠꯇ꯭ꯔ
ꯃꯥꯅꯦ ꯅꯪꯉꯣꯟꯗ ꯅꯣꯏꯌꯦꯦ ꯍꯥꯏꯕꯗꯤꯅ ꯚꯤꯇꯃꯤꯟ ꯂꯩꯕꯤꯌꯣ ꯍꯥꯏꯔ
ꯎꯝ
ꯁꯥꯕ꯭ꯔꯣ
ꯇꯥꯏꯌꯦ
ꯅꯣꯏꯌꯦ ꯍꯥꯏꯅ ꯍꯥꯏꯕ ꯃꯤꯁꯤꯡꯗꯣ ꯑꯩ ꯀꯪꯉꯦ ꯍꯥꯏꯅ ꯍꯥꯏꯕ ꯃꯤꯁꯤꯡꯗꯣꯚ
ꯚꯇꯥꯃꯤꯟ ꯚꯇꯥꯃꯤꯟ
ꯑꯣ ꯑꯗꯨꯅꯦ ꯆꯨꯝ ꯃꯦꯝꯃꯤ ꯅ ꯌꯥꯝꯡ ꯀꯪꯉꯦ ꯍꯥꯏ ꯍꯥꯏꯗꯣꯏ ꯁꯔꯨꯛ ꯁꯦ ꯅꯌꯥꯡ ꯀꯪꯕꯗꯣ ꯁꯤ ꯆꯆꯥꯄꯣꯠ ꯂꯩꯔ ꯆꯥꯔꯣ ꯈꯔ ꯅꯣꯏꯅꯕ ꯀꯥꯏ ꯄꯤꯔꯛꯄ ꯌꯥꯏ ꯌꯥꯕꯅꯦꯕ
ꯑꯣ ꯑꯗꯨꯃꯥꯏꯅ ꯄꯤꯔꯛꯑꯗꯤ ꯅꯪꯁꯨ ꯈꯔ ꯀꯩꯅꯣ ꯇꯧꯔꯦꯅ
ꯎꯝ ꯑꯗꯨꯗꯤ ꯁꯥꯎꯕ ꯇꯥꯕꯅꯤ ꯃꯌꯥꯝ ꯀꯪꯉꯦ ꯍꯥꯏꯔꯛꯑꯗꯤ ꯆꯥꯅꯕ ꯀꯔꯤꯝ ꯄꯤꯔꯛꯇꯦ
ꯁꯪꯕꯨꯅꯅꯦ ꯍꯦꯟꯅ ꯐꯖꯩꯌꯦ ꯂꯥꯛꯀꯔꯤꯔꯣ
ꯑꯩ ꯑꯩꯒꯤ ꯈꯨꯀꯪꯗꯨꯗꯤ ꯑꯩ ꯈꯨꯀꯪꯁꯤꯗꯤ ꯐꯖꯗ꯭ꯔꯦ ꯈꯔꯅ ꯈꯜꯂꯛꯑꯗꯤ ꯅꯨꯡꯉꯥꯏꯇꯣꯏꯅꯦ ꯃꯥꯏꯒ ꯑꯝꯇ ꯂꯩꯇ꯭ꯔꯦ ꯃꯤꯠꯁꯤꯅ ꯃꯆꯥ ꯑꯣꯏꯕꯅꯦ ꯄꯤꯛꯄꯅꯦ
ꯃꯤꯠ ꯃꯤꯠ ꯃꯆꯥꯅ ꯈꯔ ꯐꯖꯕꯅꯦ
ꯋꯥ ꯐꯖꯕꯗ ꯂꯣꯏꯔꯦ ꯐꯣꯇꯣ ꯀꯥꯞꯄꯗ ꯎꯗ꯭ꯔꯦ ꯄꯤꯁꯨꯡ ꯎꯝ ꯀ‌ꯣꯔꯤꯌꯥꯟꯅꯤ
ꯍꯦ ꯍꯅꯖ ꯍꯥꯏꯅ ꯇꯧꯅꯦ ꯃꯤ
ꯄꯤꯁꯨꯝꯗꯥ
ꯀꯩꯃꯇꯥ ꯈꯥꯟꯒꯅ‌ꯣ ꯄꯤꯁꯨꯝꯗꯤ ꯑꯩꯈꯣꯏꯅ ꯁꯦꯝꯃꯒꯥ ꯂꯣꯏꯔꯦ
ꯑꯩꯗꯣ ꯌꯦꯛꯄ ꯇꯜꯂꯦ ꯁꯦꯝꯕ ꯇꯟꯕ ꯄꯥꯕꯨꯗꯤ ꯍꯥꯞ ꯄꯦ ꯄꯦ ꯁꯨꯡꯃꯗꯤ ꯇꯜꯂꯦ ꯋꯥꯔꯤꯗꯤ ꯀꯩꯁꯨ ꯀꯥꯏꯗ ꯅꯍꯥꯏꯅ ꯄꯥ ꯍꯥꯞꯄꯗꯣ ꯊꯥ ꯑꯅꯤꯃꯨꯛ ꯆꯠꯂꯦ
ꯑꯣ ꯑꯗꯨꯗꯤ ꯌꯥꯏꯌꯦꯅ
ꯎꯝ ꯌꯥꯝ ꯍꯥꯞꯄ ꯍꯩꯌꯦ ꯑꯗꯣ ꯏꯃꯥꯟꯅꯕꯤꯒꯤ ꯃꯃꯥꯟꯅꯕꯤꯅꯦꯕꯥ ꯍꯧꯖꯤꯛꯇꯤ ꯁꯤꯗ ꯂꯩꯇ꯭ꯔꯦ ꯌꯥꯝ ꯍꯥꯞꯄꯩꯑ ꯃꯥꯗꯤ
ꯌꯥꯝ ꯐꯦ
ꯑꯝ
ꯑꯩꯗꯤ ꯀꯦꯅꯤꯡ ꯌꯥꯝ ꯀꯦꯅꯤꯡꯗꯕꯗꯤ ꯅꯠꯇꯦꯕ ꯀꯦꯅꯤꯡꯉꯦꯕꯀꯣ ꯑꯗꯨꯕꯨ ꯏꯁꯥꯗ ꯀꯦꯕꯥ ꯀꯥꯟꯁꯤ ꯄꯛꯇꯕ ꯑꯩꯉꯣꯟꯗ ꯌꯥꯎꯋꯦꯕ
ꯍꯣꯏ ꯅꯠꯇꯦ ꯑꯗꯣ ꯁꯨꯝ ꯁꯨꯝ ꯀꯦꯔꯛꯑꯗꯤꯀꯣ ꯄꯛꯆꯒꯅꯤꯌꯦ
ꯇꯧꯔꯁꯨ ꯑꯗꯨꯝ ꯐꯖꯩꯑꯕ ꯀꯤꯗ ꯑꯣꯏꯌꯦꯕꯀꯣ ꯑꯩꯉꯣꯟꯗꯗꯤ ꯀꯩꯅꯣ ꯑꯃ ꯁ ꯅꯨꯄꯥꯔ ꯑꯦ ꯏꯖꯤꯕꯟ ꯃꯥꯅ
ꯑꯗꯨꯝ ꯏꯊꯟꯇ ꯃꯤ ꯃꯥꯡ ꯑꯣꯐꯣꯔ ꯑꯣꯏꯗꯦ
ꯑꯩꯁꯨ ꯀꯦꯗꯕꯅꯤꯅ ꯑꯃꯨꯛ ꯀꯦꯕꯗ ꯐꯖꯗꯦꯕ ꯑꯩꯉꯣꯟꯗ ꯄꯛꯆꯗꯦꯕ ꯑꯩ ꯂꯤꯞ ꯏꯁꯇꯤꯛ ꯐꯥꯎ ꯁꯪꯅꯤꯌꯦ
ꯉꯣꯏ ꯑꯗꯨꯒꯨꯝꯕ ꯇꯧ ꯅꯪꯕꯨꯗꯤ ꯑꯗꯨꯝ ꯀꯤꯔꯁꯨ ꯄꯛꯀꯅꯤꯗ ꯍꯥꯏꯕꯗꯤ ꯅꯪꯒꯤ ꯁꯛꯇꯣ ꯈꯔ ꯑꯗꯨꯝ ꯅꯪꯒꯤ ꯁꯛꯇꯣ ꯂꯩꯁꯥꯕꯤ ꯑꯗꯨꯝ ꯍꯥꯏꯕꯗꯤ ꯂꯩꯁꯥꯕꯤ ꯃꯥꯟꯕ ꯑꯣꯏꯗꯣ ꯑꯣꯏꯌꯦꯕ
ꯅꯤꯉ
ꯈꯪꯅꯁꯨ ꯈꯪꯕꯁꯨ꯭ꯔꯣ ꯅꯨꯄꯥꯒꯤꯗꯣ ꯈꯔ ꯆꯥꯎꯕꯪꯗꯧꯔ ꯇꯧꯔꯦꯕ ꯑꯗꯨꯒꯤ
ꯏ ꯃꯇꯨꯝ ꯃꯇꯨꯝ ꯌꯥꯝ ꯂꯩꯕꯗꯣ
ꯍꯩꯔ ꯂꯩꯔꯤꯅꯤ
ꯑꯗꯨꯗ ꯍꯦꯒꯦ ꯍꯔꯁꯨ ꯏꯁꯥꯗ ꯄꯛꯇꯕ ꯍꯥꯏꯖꯔꯛ ꯀꯔꯤꯔꯣ ꯈꯪꯗꯦ ꯑꯗꯨꯃꯥꯏꯅ ꯇꯧꯕꯒꯤ
ꯔꯁꯤ ꯃꯤꯂꯣꯏꯅꯃꯛ ꯔꯁꯤ ꯌꯥꯎꯕꯅꯤꯗ
ꯍꯣꯏ ꯌꯥꯎꯕꯕꯨꯗꯤ ꯌꯥꯎꯔꯁꯨ ꯍꯥꯏꯕꯗꯤ ꯅꯨꯄꯤꯅꯦ ꯍꯥꯏꯅ ꯀꯦꯕ ꯀꯥꯟꯗ ꯄꯛꯇꯕ ꯁꯛ ꯍꯥꯏꯕꯗꯨ ꯂꯩꯇ꯭ꯔꯣ ꯑꯗꯨꯒꯨꯝꯕꯗꯨꯗꯤꯕꯥꯏꯅ ꯇꯧꯔꯤꯒꯦꯗꯤ
ꯀꯩꯅꯣ ꯑꯩꯈꯣꯏ ꯉꯁꯤ ꯀꯔꯤ ꯊꯣꯡꯕꯅꯣ ꯈꯪꯗꯦ ꯑꯥ ꯀꯩꯅꯣ ꯊꯣꯡꯉꯝꯃꯅꯤ ꯑꯥ ꯍꯋꯥꯏ ꯑꯁꯥꯡꯕꯗꯣ
ꯍꯥꯏ
ꯅꯪꯒꯤ ꯐꯣꯟꯗꯣ ꯂꯥꯞꯅ ꯊꯝꯕ꯭ꯔꯥ ꯀꯩꯅꯣ ꯀꯩꯅꯣꯝ ꯇꯧꯋꯦ
ꯂꯥꯞꯅ ꯊꯝꯗꯦꯟꯅꯀꯣꯡꯗ ꯅꯞꯄꯤꯅꯦ
ꯑꯦꯁ ꯀꯩꯅꯣꯝꯅꯤꯀꯣ ꯅꯦꯋꯥꯛꯅꯔꯣ ꯈꯪꯗꯌꯦ
ꯑꯩꯉꯣꯟꯗꯗꯤ ꯅꯦꯠꯋꯥꯛꯇꯤ ꯀꯩꯁꯨ ꯇꯧꯗꯕꯅꯦ
ꯎꯝꯁꯥꯅ ꯑꯩꯉꯣꯟꯗꯁꯨ ꯀꯔꯤꯝ ꯇꯧꯗꯦ ꯐꯖꯅꯕꯨꯗꯤ ꯇꯥꯏꯌꯦꯀꯣ ꯑꯗꯨ ꯑꯣꯏꯔꯁꯨ ꯅꯪꯒꯤ ꯐꯣꯟꯗ ꯂꯥꯞꯅ ꯊꯝꯕ ꯇꯥꯏꯞꯇ ꯇꯧꯋꯦꯕ ꯅꯪꯒꯤ ꯈꯣꯟꯖꯦꯜꯗꯣ ꯍꯧꯅ ꯇꯥꯗꯕꯀꯣ
ꯑꯩꯅ ꯈꯔ ꯏꯪ ꯇꯞꯄꯤ ꯁꯥꯕꯗꯣ ꯑꯣꯏꯔꯝꯅꯤ ꯆꯞꯄꯦ ꯌꯝꯅ ꯆꯞꯄꯅ ꯅꯍꯥꯟꯅꯦ ꯏꯃꯥꯅꯕ ꯑꯃꯗ ꯐꯣꯟ ꯇꯧꯋꯦꯕꯀꯣ ꯑꯗꯨꯗꯣ
ꯑꯥ
ꯇꯥꯛꯑꯣ ꯑꯗꯨ ꯏꯃꯥꯟꯅꯕ ꯐꯣꯟ ꯇꯧꯔꯒ ꯑꯩꯁꯦ ꯅꯣꯛꯇ ꯑꯩꯁꯦ ꯑꯗꯨꯗꯨ ꯃꯤꯗꯣ ꯑꯩꯅ ꯌꯥꯝ ꯁꯥꯃꯟꯕꯒꯤ ꯁꯥꯔꯗꯤ ꯑꯗꯨꯝ ꯍꯛꯆꯥꯡꯗ ꯌꯥꯝ ꯁꯣꯟꯕꯗꯣ ꯑꯣꯏꯗ꯭ꯔꯥ
ꯑꯥ
ꯑꯗꯨꯒꯤ ꯑꯩꯁꯦ ꯃꯉꯣꯟꯗ ꯐꯣꯟ ꯇꯧꯔꯒ ꯋꯥꯗ ꯇꯞꯅ ꯈ꯭ꯔ ꯍꯪꯕꯅꯦꯕ
ꯑꯥ
ꯑꯩꯉꯣꯟꯗꯀꯣ ꯑꯦ ꯅꯪꯗꯤ ꯑꯗꯨꯒꯨꯝꯕ ꯄꯛꯇꯦ ꯀꯟꯅ ꯉꯥꯡꯔꯑꯣ ꯍꯥꯏꯕꯣꯟꯅꯦ ꯑꯩꯁꯥꯎꯦ ꯉꯁꯤꯗꯤ ꯍꯥꯏꯕꯗꯤ ꯑꯩꯅ ꯉꯥꯡꯒꯦ ꯍꯥꯏꯥꯟꯅ ꯉꯥꯡꯕ ꯅꯠꯇꯦꯕ ꯑꯩꯗꯤ ꯉꯝꯗ ꯍꯥꯏꯔꯛ ꯄ ꯑꯗꯨꯗꯕ ꯑꯗꯨ ꯑꯁ ꯃꯉꯣꯟꯗ ꯀꯩꯅꯣ ꯌꯥꯝ ꯍꯥꯏꯅꯗꯕ ꯑꯃ ꯐꯥꯎꯋꯦ ꯍꯥꯏ ꯑꯩꯅ ꯇꯞꯅ ꯉꯪꯂꯛꯄꯗꯨꯗ꯭ꯔꯥꯕ
ꯅꯪꯗꯤ ꯅꯠꯇꯦ ꯃꯁꯥꯒꯤ ꯍꯧ ꯍꯧꯅ ꯑ ꯉꯥꯡꯉꯒ ꯑꯃꯨꯛ ꯇꯞꯅ ꯉꯥꯡꯉꯛꯄꯗ ꯆꯥꯟꯅꯗꯕꯩ ꯑꯣꯏꯔꯝꯅꯤꯌꯦ
ꯑꯗꯨ ꯅꯣꯏꯅꯗꯤ ꯏꯪꯅ ꯇꯞꯅ ꯉꯥꯡꯉ꯭ꯔꯁꯨ ꯄꯛꯄ ꯑꯩꯉꯣꯟꯗꯗꯤ ꯈꯪꯗꯦꯗ ꯀꯩꯃ ꯀꯩꯅꯣꯝꯃ ꯇꯧꯔꯦ ꯗꯦꯕ ꯂꯥꯁ ꯇꯨꯔ ꯂꯥꯏꯕꯅ ꯐꯖꯩ ꯍꯥꯏꯕꯗꯨꯁꯨ ꯁ